ꯇ ꯁꯁꯤꯡꯚꯂ ꯍꯧꯒꯦꯅꯦ
ꯍꯜꯂꯣ ꯍꯜꯂꯣ
ꯑꯗ ꯅꯔꯪꯒꯅꯦ ꯁꯣꯗ ꯅꯪꯉꯔꯥꯡꯠꯁꯤꯕ
ꯌꯨ ꯀꯦ ꯅꯣꯠ ꯣ ꯌꯔ ꯁꯦꯕ ꯑꯥꯏ ꯍꯤ
ꯅ ꯇ ꯑꯗꯤ ꯄꯨꯔꯅ ꯍꯜꯂꯣ
ꯍꯜꯂꯣ ꯇꯥꯏꯌꯦ ꯇꯥꯏ
ꯑꯩꯈꯣꯏꯒꯤ ꯃꯤꯁꯟꯗꯤ ꯌꯥꯝ ꯂꯨꯍꯜꯂꯛꯑꯦꯅꯦ ꯃꯣꯏꯅ
ꯎꯝ
ꯑꯗꯨ ꯐ ꯆꯂꯨ ꯃꯤꯁꯅꯒꯣ ꯇꯕꯤꯂꯁ ꯀꯣ ꯇꯍꯤ ꯂꯥꯏꯕꯗꯣ ꯃꯗꯨꯝ ꯇꯧꯁꯤ ꯑꯦ ꯀꯛꯈ꯭ꯔꯕꯣ ꯑꯣ ꯀꯛ ꯀꯛꯈ꯭ꯔꯦꯅ ꯈꯜꯜꯂꯤ ꯁꯤ ꯊꯂꯒ ꯇ ꯍꯧꯅꯦ ꯍꯪ ꯍꯪꯒꯦ ꯀꯃꯥ ꯄꯥꯎꯈꯠ ꯇꯥꯔꯣꯏꯅꯦ ꯑꯩꯗꯤ ꯒ꯭ꯌꯥꯟ ꯇꯥꯗ꯭ꯔꯦꯅꯦꯕꯨꯡꯉꯣ ꯈꯨꯗꯩ ꯃꯥꯡꯕꯒꯤ ꯑꯩꯈꯣꯏ ꯃꯥꯅ ꯂꯣꯟꯗꯣꯔꯦꯅꯦ ꯔꯤꯗ
ꯑꯁꯀꯗꯧ ꯀꯁꯨ ꯐꯥꯎꯥꯎ
ꯇꯧꯔꯣꯏ ꯕ꯭ꯔꯁ ꯇꯧꯕꯁꯤꯦ ꯃꯤ ꯅꯨꯡ ꯎꯁꯤꯠꯇꯦ
ꯑꯩ ꯁꯤꯒꯤ ꯁꯔꯁꯦ ꯑꯣꯟꯅꯅꯕꯩꯗ ꯀꯩꯅꯣꯝꯃ ꯇꯧꯔꯤꯌꯦ ꯃꯥꯅꯤꯅꯦ
ꯌꯦꯁꯨ ꯃꯅ ꯑꯣꯏꯔꯤꯕꯣ ꯑꯩ ꯁꯤꯁꯤꯃꯝ ꯁꯤꯟꯗꯣꯛꯄ ꯌꯥꯕ ꯁꯤ ꯁꯦ ꯁꯤ ꯍꯥꯞꯅꯦ ꯍ ꯁꯤꯕ ꯑꯩ ꯖꯦꯔꯣ ꯂꯩꯕ ꯑꯅꯤ ꯑꯃꯅꯦ ꯑꯅꯤ ꯍꯦꯟꯅ ꯇꯧꯁꯜꯂꯒꯦꯀꯣ ꯂꯩ ꯃꯤ ꯖꯨꯕ꯭ꯔꯥꯁ ꯂꯩꯔꯤ
ꯑꯩ ꯎꯝ ꯁꯩꯣ ꯗ ꯆꯠ ꯇꯥꯛꯈꯤ ꯊꯥꯒꯠꯈꯤꯒꯦ ꯇꯧꯕꯅꯤꯅꯦ ꯁꯦꯝꯕ ꯑꯝꯇ ꯁꯤꯟꯗꯣꯛꯑ ꯂꯥꯛꯀꯦ
ꯈ ꯊꯨꯅ ꯁꯨꯅ ꯆꯂꯨ
ꯐꯂꯄꯣ ꯑꯩ ꯁꯤꯝ ꯑꯝꯇ ꯑꯣꯟꯊꯣꯛꯅꯒꯦꯕ ꯄꯁꯥꯏ ꯌꯥꯎꯛꯇ
ꯂꯋꯥꯏ ꯃꯆꯥꯒꯤ ꯍꯧꯅꯕꯤ ꯇꯧꯔ ꯀꯥꯟꯗ ꯈꯨꯡꯒꯪꯗ ꯄꯣꯛꯄꯒꯤ ꯍꯧꯅꯕꯤ ꯅꯉꯁꯥ ꯊꯤ ꯀꯅꯤ ꯇꯍꯣ ꯇꯍ ꯇꯣ ꯉꯔꯥꯡ ꯑꯩꯈꯣꯏ ꯄꯣꯠꯅꯤꯡꯉꯩ ꯃꯅꯨꯡꯗꯗ
ꯀꯅ
ꯅꯪꯗ ꯁꯝꯃꯦ ꯑꯩꯅ ꯃꯥꯏꯃꯨꯒ ꯀꯩꯅꯣ ꯑꯣꯏ ꯆꯂꯦ
ꯑꯣ
ꯃꯪꯗ ꯁꯟꯕ ꯑꯣꯏꯕꯒꯤꯅꯤ ꯗꯥꯏꯃꯣꯟꯅ ꯐꯣꯟꯁꯦ ꯇꯧꯔꯛꯑꯝꯃꯦ ꯇꯥꯗ꯭ꯔꯤ ꯃꯤ
ꯑꯩꯉꯣꯟꯗꯁꯨ ꯀꯅꯥꯅꯣ ꯐꯣꯟ ꯇꯧꯔꯛꯑꯝꯕꯅꯤ
ꯀꯅꯥꯅꯣ
ꯑꯩꯉꯣꯟꯗꯗꯤ ꯇꯧꯔꯛꯑꯝꯃꯣꯏꯀꯣ ꯃꯣꯟꯗꯤ ꯃꯣꯏꯗꯤ ꯏꯁꯄꯤꯁꯦꯜ ꯑꯣꯏꯕ ꯃꯤ ꯈꯛꯇ ꯇꯧꯋꯦꯕ ꯁꯤꯔꯁ ꯑꯅꯗ ꯑꯣꯏ ꯆꯊꯤꯒꯅꯨ ꯆꯟꯊꯤꯒꯅꯨ ꯀꯅꯥꯝ ꯊꯧꯀꯤ ꯌꯥꯕꯣ
ꯄꯦꯃꯅꯗꯁꯤ
ꯑꯩꯈꯣꯏ ꯏꯃꯨꯡ ꯆꯪꯉꯣ ꯃꯣꯏ ꯑꯦ ꯅꯥꯃꯩꯗꯤ ꯍꯥꯏꯅꯔꯤꯃꯤ
ꯃꯤꯈꯔꯁꯤ ꯍ ꯊꯃꯣ ꯊꯃꯣ ꯈꯨꯗ ꯃꯥ ꯑꯩꯅ ꯊ ꯑ
ꯑꯗꯨ ꯑꯩꯈꯣꯏ ꯃꯥꯅ ꯄꯣꯔꯛꯑꯣꯅ ꯑꯗꯨꯝ ꯉꯥꯡꯉꯒ ꯂꯩꯔꯝꯃꯤ ꯑꯣꯁꯦ ꯈ ꯅ ꯅꯣꯏꯗꯦ ꯇꯥꯎꯃ ꯂꯧꯥꯎ ꯁ ꯈꯣꯔꯣ ꯂꯤꯤꯡ ꯈꯂꯥꯛꯀꯅꯍꯣꯏ ꯇꯩꯅꯣ ꯃꯤꯅꯪ ꯍꯦꯗꯤ
ꯀꯩꯅ ꯀ ꯀ ꯐꯤꯠꯕꯦꯛ ꯁꯔꯚ ꯍꯥꯏꯁꯦ ꯀꯔꯤꯒꯤꯅ
ꯌꯥꯔꯣꯏꯀꯣ ꯑꯗꯨ ꯈꯨꯇꯩꯗꯣ ꯍꯦꯛ ꯐꯪꯗ꯭ꯔꯤꯕꯣ
ꯑ
ꯐꯣꯟꯗꯣ ꯉ ꯑꯗꯨ ꯂꯣꯏꯔꯒ ꯁꯤ ꯂꯣꯏꯔ ꯅꯪꯉꯣꯏꯗꯅ
ꯀ ꯀ ꯌꯥ
ꯑꯗꯨꯝ ꯄꯥꯏꯔ ꯆꯂꯨ ꯀꯩꯅꯣ ꯑꯦ ꯌꯥꯏ ꯀꯣ ꯆꯐ ꯍꯥꯏꯥꯏꯀꯣ
ꯑ ꯑ ꯄꯔꯁ
ꯑꯣ ꯀꯔꯤꯅꯣ ꯌꯥꯗ꯭ꯔꯤꯁꯦ ꯅꯣꯏ ꯅꯣꯏ ꯂꯥꯛꯑꯒꯦ ꯂꯥꯛꯄ ꯅꯠꯇ꯭ꯔꯣ
ꯌꯥꯝ ꯂꯒꯅ ꯌꯥꯝ ꯂꯒꯅ
ꯅꯦ ꯑꯩꯅꯔꯥꯅꯦ ꯑꯗꯨꯕꯣ ꯁꯕ ꯑꯍꯨ ꯅꯣꯏꯁꯥꯟꯅꯁꯦ ꯍꯥꯏ ꯅꯣꯏ ꯌꯥꯕ꯭ꯔꯣ ꯅ ꯗꯨ ꯁꯔ ꯗꯦꯡꯒꯨ ꯁꯔ ꯋꯥ ꯃꯥ ꯃꯥ ꯑꯗꯨꯝ ꯉꯥꯡꯃꯣ ꯅꯪ ꯑꯗꯨꯝ ꯅꯪ ꯄꯥꯏꯔꯣ ꯍꯥꯏꯕ ꯌꯥꯕ꯭ꯔꯥꯕ ꯍꯗꯤꯅꯤ ꯑ ꯄꯥꯏꯔꯑꯣꯗꯤ ꯐꯖꯅ ꯄꯥꯏꯔꯗꯤ ꯌꯥꯗꯦ ꯇꯦ ꯇꯦ ꯆꯗꯤ ꯄꯥꯏ ꯌꯥꯗꯕ ꯕ ꯑꯗꯨꯗꯣ ꯅꯪꯒꯤꯗ ꯑꯩꯅ ꯄꯥꯏꯈꯤꯗꯕ꯭ꯔꯕ ꯑꯩꯒꯤ ꯅꯠꯇ꯭ꯔ ꯑꯩꯒꯤꯁꯨ ꯑꯗꯨ ꯂꯣꯏꯔꯁꯨ ꯅꯪꯒꯤꯗꯤ ꯄꯥꯏꯕꯤꯒꯗꯕ ꯃꯇꯦꯡ ꯄꯥꯡꯈꯤꯗꯕ ꯍꯗ ꯍꯥꯏ ꯀꯗ ꯀ ꯃꯇ ꯄꯥꯡꯈꯤꯗꯕꯅꯤꯅꯒꯤ ꯂꯥꯛꯑ ꯅꯨꯡꯉꯥꯏꯅꯤ ꯍꯦ ꯍꯧꯖꯤꯛꯀꯤ ꯍꯪꯉꯛꯅꯨ ꯑꯩ ꯈꯨꯗꯩꯗꯣ ꯑꯩ ꯈꯨꯗꯩꯗꯣ ꯄꯣꯔꯛꯎ ꯑꯗꯨꯗ꯭ꯔꯦ ꯌꯦꯟꯁꯤꯤ ꯍꯜꯂꯣ ꯇꯥꯏ ꯇꯥꯏ ꯇꯥꯏ ꯇꯥꯏ
ꯀꯗꯩꯅꯣ
ꯑꯩꯁꯦ ꯉꯥꯅꯨꯕꯁꯤꯗꯥꯛ ꯇꯣꯜꯂꯤꯅꯦ
ꯉꯅ ꯀꯌꯥꯜ ꯑꯣꯏꯔꯤꯅꯣ
ꯅ ꯍꯧꯖꯤꯦ ꯌꯥꯝ ꯆꯝ ꯆ ꯅꯤꯡ ꯇꯪꯉꯣꯁ ꯅ
ꯑ ꯌꯥꯕꯦ ꯑꯕꯥꯎ
ꯁꯤ ꯑꯉꯥꯡ ꯌꯦꯅ ꯃꯔ ꯔꯨ ꯑꯃ ꯑꯥ ꯍꯜꯂꯣ
ꯍꯜꯂꯣ
ꯇꯕ꯭ꯔꯣ
ꯇꯥꯏꯥꯏ ꯇꯥꯏ
ꯅꯣꯏ ꯅꯅꯥꯎꯁ ꯑꯝꯇ ꯂꯧꯕ ꯂꯥꯛꯀꯦꯔꯣ ꯅꯠꯇ꯭ꯔꯒꯗꯤ ꯑꯩꯅ ꯊꯤꯜꯂꯛꯑꯗꯤ ꯃꯥ ꯍꯤꯡꯉꯔꯣꯏ ꯍꯜꯂꯣ ꯃꯤ ꯊꯥꯔꯛꯎ ꯃꯤ ꯊꯥꯔꯛꯀꯦꯔ ꯑꯗꯨꯝ ꯊꯥꯔꯛꯎꯅꯦ ꯃꯥꯁꯦ ꯍꯣꯁ ꯇꯥꯔ ꯂꯩꯔꯦꯅꯦ
ꯎꯝ ꯎꯝ ꯑꯩ ꯁꯤ ꯑꯝꯇ ꯁꯦꯡꯗꯣꯛꯅꯕ ꯄꯦꯟ ꯑꯃ ꯂꯧꯔꯛꯀꯦꯀꯣ
ꯁꯤꯄꯜꯂ
ꯎꯝ
ꯜ ꯂꯕ
ꯍꯣꯏ
ꯅꯍꯥꯟꯗꯤ ꯂꯩꯇꯦ ꯍꯥꯏ ꯍꯧꯖꯤꯛꯅ ꯂꯩꯔꯕꯣ
ꯍ ꯂꯧꯔꯛꯇꯣꯏꯅꯤ ꯔꯨꯝꯗ ꯆꯪꯉ ꯀꯥꯏꯅ ꯑꯩꯗ
ꯅꯍꯥꯟꯗꯤ ꯑꯝꯇ ꯂꯧꯔꯣ ꯍꯥꯏꯗꯤ ꯌꯥꯔꯦ ꯍꯣꯏ ꯂꯥꯎꯑꯣ ꯄꯤꯒ ꯂꯥꯎꯑꯣ ꯄꯤꯙ ꯂꯑꯣ
ꯑꯩꯈꯣꯏ ꯏꯃꯥꯟꯅꯔꯣꯏꯅꯦ ꯑꯩꯈꯣꯏ ꯑꯣꯞꯄꯣꯒꯤꯀꯣ
ꯑꯦꯁ ꯂꯋꯥꯏ ꯃꯆꯥ ꯐꯣꯟ ꯑꯗꯨꯐꯥꯎ ꯈꯪꯗꯕ ꯀꯨꯝꯃꯤꯖꯥꯎ
ꯍꯦ ꯈ꯭ꯔꯒꯤꯅ
ꯊꯤꯉ ꯊꯤꯉꯥꯡꯧꯔꯣ
ꯑ ꯍꯦ ꯍꯩ ꯍꯔꯦꯝ ꯐꯣꯅꯤ ꯌꯦꯡꯉ ꯑꯣꯏꯣꯏꯗ꯭ꯔꯣ
ꯀꯉꯣꯏ ꯅꯪ ꯂꯥꯛꯇꯣꯏꯔꯗꯤ ꯌꯦꯡꯉꯣꯍꯦ ꯐꯣꯟꯗ ꯏꯊꯗ ꯌꯦꯡꯒꯦ ꯑꯩ ꯇꯥꯛꯁꯤ ꯆꯥꯝꯃꯗ ꯑꯅꯤꯃꯨꯛ ꯇꯧ ꯂꯣꯏꯁꯤꯟꯒꯦ ꯑꯝꯇ ꯅꯪ ꯅꯪ ꯅꯣꯏ ꯂꯥꯛꯅꯤ ꯍꯥꯏꯕꯏꯅꯦ ꯏꯊꯟꯇ ꯐꯣꯟꯗ ꯌꯦꯡꯉꯁꯨ ꯌꯥꯏꯅꯦ ꯅꯣꯏ ꯌꯦꯡꯕꯁꯦ ꯑꯣ ꯃꯃꯅꯤ ꯃ ꯁꯛꯅꯤꯅꯦ
ꯁꯤ ꯁꯤ
ꯌꯦꯡꯗꯧ ꯑꯃ ꯐꯩ ꯍꯥꯏꯕ ꯅꯣꯏꯣꯏꯒ ꯌꯦꯡꯃꯤꯟꯅꯗꯧ ꯁꯨꯔꯨꯎ
ꯇꯧꯔꯨ ꯁꯛꯁꯤꯡꯁꯤꯒ ꯌꯦꯛꯅꯤꯡꯗꯕ ꯃꯤꯠꯁꯤ ꯅꯥꯏꯑꯦ
ꯍꯥꯥ
ꯑꯃꯃꯛ ꯍꯧꯖꯤꯛꯇꯤ ꯆꯠꯄ ꯀꯥꯁꯦ ꯇꯣꯝꯕ ꯇ꯭ꯔꯥꯟꯁꯄꯣꯔꯠ ꯇꯧꯁꯦ ꯍꯥ ꯏ ꯅꯪꯒꯤꯗꯣ ꯔꯤꯄꯣꯠ ꯂꯥꯛꯏꯕꯣ ꯀꯠꯂ ꯔꯦꯒ ꯑꯏ ꯅꯠꯇ꯭ꯔꯏ
ꯌꯥꯗ꯭ꯔꯦ ꯀꯣꯅꯦꯅꯤ ꯀꯗꯣ ꯀꯝꯄ꯭ꯂꯦꯟ ꯂꯑ ꯀꯣ
ꯍꯣꯏꯅꯦ ꯄꯨꯝꯅꯃꯛꯨ ꯌꯥꯍꯟꯁꯦ ꯑꯩꯒꯤ ꯑꯩꯒꯤ ꯑꯃ ꯃꯣꯠ ꯇꯥꯛꯕ ꯁꯤꯜꯂꯤꯃꯤꯅꯣ ꯃꯌꯥꯝꯅ
ꯍ ꯇꯑꯣꯏ ꯇꯣ
ꯅꯪꯁꯨ ꯅꯪꯁꯨ ꯑꯩꯉꯣꯟꯗ ꯍꯧꯖꯤꯛ ꯁꯤꯊꯕꯗ ꯃꯤ ꯑꯃꯅꯤ
ꯎꯝ
ꯑꯦꯍꯦꯍꯦ ꯑꯗꯨꯃꯥꯏꯅ ꯂꯥꯟꯅꯗꯤ ꯈꯟꯒꯅꯣ
ꯈꯂꯦ ꯈꯂꯦ
ꯁꯕꯤ ꯀꯅ ꯈꯕꯤ ꯀꯅ
ꯀꯩꯅꯣ ꯇꯧꯔꯤꯁꯤꯅꯦ ꯉꯁꯤꯗꯤ ꯈꯣꯡ ꯈꯦꯠꯂꯣ ꯃꯤꯁꯟ ꯍꯥꯏꯕꯗꯨꯒꯤ ꯑꯩꯈꯣꯏ ꯁꯔꯦꯟ ꯅꯟꯗꯨ ꯀꯧꯕꯣꯕꯨꯝ ꯇꯠꯂꯦ ꯍꯥꯏꯅꯤ
ꯀꯠꯂꯦ ꯍꯥꯏꯔꯤꯉꯍꯦ ꯌꯥꯎꯔꯨꯁꯤꯔꯣ
ꯃꯥꯒꯤ ꯐꯤꯗꯔꯦꯟ ꯑꯝꯇ ꯌꯥꯎꯁꯤꯅꯦ ꯅꯣꯏ ꯏꯃꯣ ꯍ ꯏꯁꯩ ꯐꯖꯕ ꯑꯝꯇ ꯁꯛꯀꯦ ꯇꯧꯕꯅꯤ ꯃꯥꯏꯀꯦꯟꯖꯦꯛꯁꯟꯒꯤ ꯌꯥ ꯑꯗꯨꯗ꯭ꯔꯣ
ꯌꯥꯅꯤ ꯌꯥꯅꯤ ꯂꯧꯕ ꯌꯥꯅꯤꯒꯦ ꯑꯗꯨꯅꯤ
ꯀꯩꯕ
ꯏꯁꯩ ꯅꯥꯀꯣꯟ ꯐꯖꯩ
ꯍꯣꯟꯖꯦꯜ ꯍꯥꯏꯔꯦ ꯑꯗꯨꯝ ꯌꯥꯔꯤꯃꯤ ꯃꯥꯏꯊꯦꯟꯖꯦꯛꯁꯟ ꯑꯣꯏ ꯑꯗꯒꯤ
ꯑꯩꯁ ꯃꯈꯣꯟ ꯀꯩꯅꯣꯝꯇꯥꯏꯗ
ꯑꯁ ꯐꯖꯔꯦꯍꯦ ꯑ ꯁꯝꯇꯣ ꯑꯦ ꯁꯣꯏ ꯁꯣꯏ ꯏꯃꯥꯟꯅꯕꯗ ꯑꯗꯨꯝ ꯀꯧꯔꯨꯕꯅꯦ
ꯁꯝ ꯇꯨꯝꯕ ꯆꯠꯈꯤꯕ ꯍꯧꯕ꯭ꯔꯣ
ꯍꯋꯦ ꯆꯅꯥ ꯑꯃ ꯇꯅꯤꯅꯦꯗꯗꯤ
ꯒꯣꯜ
ꯒꯣꯜ ꯇ꯭ꯔꯤꯒꯔ ꯁꯅꯥꯕꯣ ꯒꯣꯜꯕꯣꯜ
ꯆꯅꯥꯨꯝ ꯍꯥꯏꯒꯗꯤ ꯂꯨꯔꯦ
ꯃꯇꯦꯡ ꯄꯥꯡꯕꯤꯔꯛꯑꯗꯤ ꯅꯨꯡꯉꯥꯏꯅꯤ ꯍ ꯄꯨꯟꯁꯤꯁꯦ ꯍꯤꯡꯕꯒꯤ
ꯑ ꯐꯤꯕꯝ ꯆꯥꯗ꯭ꯔꯦꯅꯦ ꯂꯥꯛꯗꯤ
ꯃꯕꯨꯗꯤ ꯋꯥꯇꯔ ꯄ꯭ꯔꯨꯨꯞꯅꯦꯗ
ꯅꯪꯒꯤ ꯐꯣꯟꯁꯦ ꯀꯃꯥꯏ ꯃꯇꯦꯛ ꯑꯃꯇ ꯄꯥꯡꯉꯧꯕꯗꯅꯦ
ꯆꯦ ꯑꯅꯤꯖ ꯅꯛꯁꯟꯅ ꯌꯥꯗ꯭ꯔꯦꯅꯦ ꯔꯤꯌꯦꯁꯟ ꯂꯥꯛꯑꯦ ꯍꯥꯏꯦ ꯁꯤꯅꯦ ꯀꯝꯔ ꯂꯥꯑ ꯍꯥꯏ ꯁꯤꯅꯦ
ꯗ ꯀꯝꯄ꯭ꯂꯦꯟ
ꯑꯩꯍꯟꯗ ꯐꯛꯇꯣꯛꯑꯒ ꯊꯤꯕ ꯁꯥꯥꯕ ꯑꯣꯏꯅ ꯊꯣꯃꯛꯎ꯭ꯔꯣ ꯄꯨꯡ ꯁꯨꯨꯔꯕꯣ
ꯁꯨꯨꯔꯦꯅꯦ
ꯑꯩ ꯀꯠꯂꯛꯀꯦ ꯑꯩꯈꯣꯏ
ꯑꯩꯅꯣ ꯀꯥꯎ
ꯑꯣ ꯖꯦꯔꯣ ꯐꯪꯕ ꯑꯃ ꯌꯥꯎꯈ꯭ꯔꯦ ꯅꯃꯥ ꯃꯊꯤ
ꯑꯁ ꯀꯣꯟꯆꯨꯔꯁꯨ ꯈꯔ ꯍꯦꯟꯕ ꯌꯥꯔꯔꯣꯏ ꯑꯗꯨꯗꯤ
ꯑꯃ ꯍꯦ ꯑꯅꯤ ꯍꯦꯟꯗꯨ ꯑꯩꯦ
ꯀꯅꯥ ꯑꯣ ꯑꯩ ꯁꯤꯝ ꯁꯤꯟꯗꯣꯛꯑꯒꯦ ꯍ